ꯎ ꯇꯥꯔ
ꯑꯣ ꯁꯤꯁꯤꯅ ꯑꯇꯣꯞꯄ ꯅꯝꯕꯔ ꯑꯃ ꯑꯣꯏꯔꯕ ꯀꯃꯥꯏꯅ ꯇꯧꯕꯅꯤꯣ
ꯎꯝ ꯁꯤꯅ ꯑꯩꯈꯣꯏ ꯄꯣ ꯑꯣꯞꯀꯤ ꯅꯝꯕꯔꯅꯤ
ꯑꯣ ꯁꯤꯒ ꯅꯪ ꯑꯦꯀꯥꯎꯟ ꯀꯌꯥ ꯁꯨꯔꯒꯦ ꯄꯥꯏꯕ
ꯆꯠꯂꯍꯦ ꯁꯥꯟꯅꯗ ꯍꯧꯗ ꯉꯥꯏꯔꯤ ꯅꯣꯏꯅ ꯐꯣꯟ ꯁꯥꯟꯅꯗ꯭ꯔꯗꯤ ꯑꯗꯨ ꯑꯗꯥ ꯍꯥꯏꯕꯗꯨꯒꯤ ꯁꯥꯟꯅꯍꯔꯕꯅꯤ ꯁꯤ ꯅꯝꯕꯔꯁꯤꯗ ꯄꯨꯡ ꯐꯥ ꯐꯥꯒꯠꯂꯤꯦ ꯅꯪ ꯁꯤꯅ ꯃꯔꯣꯏꯜ ꯑꯃ
ꯑ
ꯁꯤꯗꯤꯅꯦ ꯑꯝꯇ ꯁꯥꯟꯅꯗꯔꯤꯌꯦ ꯁꯤꯗꯤ ꯑꯝꯇ ꯀꯗꯥꯥꯏ ꯌꯥꯝꯗꯣꯏꯅꯣ ꯑꯩ ꯑꯩ ꯅꯝꯕꯔ ꯑꯅꯤꯗꯨ ꯈꯛꯇꯨꯅ ꯂꯩꯗꯣ ꯁꯤꯅꯅꯦ ꯄꯣꯞꯀꯤ ꯅꯝꯕꯔ ꯑꯝꯇ ꯁꯥꯟꯅꯗꯕꯅꯦ ꯁꯥꯟꯅꯗꯅ ꯑꯗꯨꯝ ꯊꯝꯕꯅꯦ ꯑꯗꯣ ꯁꯥꯟꯅꯗ꯭ꯔꯗꯤ ꯑꯗꯨ ꯇꯥꯕ ꯑꯗꯥ ꯇꯧꯋꯦ ꯇꯧꯕꯗꯨꯅꯦ ꯁꯥꯟꯅꯒꯦꯅ
ꯍꯣꯏ ꯎꯝ ꯐꯥꯏꯌꯦꯁꯦ ꯁꯤꯁꯨ ꯀꯩꯀꯩ ꯃꯊꯦꯜ ꯁꯥꯔꯕ
ꯉꯥ ꯁꯤꯁꯦ ꯃꯊꯦꯜꯁ ꯑꯃꯈꯛꯇꯪꯅꯤꯗ ꯉꯥ ꯌꯥꯝ ꯆꯥꯎꯕ ꯅꯠꯇꯕ ꯉꯥ ꯌꯥꯝ ꯄꯤꯛꯄꯁꯨ ꯅꯠꯇꯕ ꯃꯌꯥꯏ ꯑꯣꯏꯔꯞ ꯇꯧꯕ ꯉꯥ ꯑꯗꯨꯃꯥꯏꯅ ꯇꯧꯕ ꯑꯗꯨꯝ ꯊꯣꯡꯉꯦ ꯑꯗꯨꯒ ꯍꯣꯏ ꯃꯣꯔꯣꯛ ꯃꯩꯄ ꯃꯆꯥ ꯑꯃ ꯌꯥꯎꯋꯦ ꯍꯥꯏꯗꯨꯅꯦ ꯑꯗꯨꯃꯥꯏꯅ ꯇꯧꯔ ꯑꯗꯨꯝ
ꯀ꯭ꯋꯥꯒꯨꯝꯕ ꯆꯥꯕ ꯃꯥꯜꯂꯦꯀꯣ ꯌꯥꯝ ꯍꯥꯎꯈꯤꯗꯅ ꯀ꯭ꯋꯥꯒ ꯁꯥꯏꯊꯕ ꯃꯥꯜꯂꯦ ꯉꯁꯤꯗꯤ
ꯌꯥꯝ ꯍꯧꯕꯣꯏꯕꯗꯤ ꯅꯠꯇꯦ ꯉꯥ ꯆꯥꯕꯗꯣ ꯁꯨꯝ ꯃꯅꯝꯒꯨꯝꯕꯗꯣ ꯀꯌꯥ ꯆꯥ ꯂꯣꯏꯔꯕ ꯃꯇꯨꯡꯗ ꯈꯤꯇꯪ ꯅꯨꯡꯉꯥꯏ ꯐꯗꯕꯗꯨꯒꯤ ꯁꯥꯗꯥ ꯑꯃ ꯆꯥꯕꯅꯤꯗ ꯅꯪꯗꯤ ꯀꯩ ꯌꯦꯇ ꯆꯥꯔꯒꯦ
ꯑꯩꯈꯣꯏꯗꯤ ꯉꯁꯤ ꯍꯋꯥꯏ ꯏꯔꯣꯜꯂꯦ ꯍꯋꯥꯏ ꯍꯥꯏꯗꯤ ꯆꯝꯐꯨꯠ ꯍꯋꯥꯏꯗꯨ ꯏꯔꯣꯜꯂꯦ ꯑꯗꯨꯒ ꯆꯝꯐꯨꯠ ꯑꯃ ꯇꯧꯔꯦ ꯀꯩꯅꯣ ꯇꯣꯔꯣꯕꯣꯠ ꯇꯣꯔꯕꯣꯠꯂ ꯈꯣꯡꯗ꯭ꯔꯨꯝꯗ ꯀꯥꯎꯔꯦꯏꯁꯦ ꯉꯁꯥꯏ ꯑꯃ ꯆꯝꯐꯨꯠ ꯑ ꯐꯨꯠꯈꯤꯕꯅꯦ ꯑꯗꯨꯇꯪ ꯆꯥꯏ ꯉꯁꯤꯗꯤ ꯊꯣꯏꯅ ꯑꯇꯣꯞꯄ ꯏꯟꯖꯥꯡ ꯍꯥꯞ ꯉꯁꯥꯏꯗꯣ ꯑꯩ ꯋꯥ ꯏꯤꯡ ꯆꯠꯂꯨꯏꯌꯦ ꯅꯪ ꯑꯗꯨꯏꯅꯦ ꯑꯩꯅ ꯅꯪꯉꯣꯟꯗ ꯉꯁꯥꯏ ꯄꯥꯎ ꯐꯥꯎꯔꯛꯄꯗꯣ ꯑꯩꯗꯤ ꯅꯪ ꯍꯜꯂꯛꯑꯝꯗꯣ ꯃꯥꯟꯕ ꯑꯗꯨꯒꯤ ꯍꯥꯏꯐꯦꯠ ꯄꯥꯎ ꯐꯥꯎꯔꯛꯑꯝꯃꯤꯅꯤ
ꯑꯩ ꯊꯦꯡꯒꯦꯗ ꯅꯁꯤ ꯍꯜꯂꯛ ꯑꯧ ꯑꯩꯅ ꯍꯜꯂꯛꯄꯗꯅꯦ ꯅꯪꯗꯣ ꯀꯩꯅꯣꯗ ꯊꯦꯡꯅꯩꯌꯦ ꯑꯩꯈꯣꯏꯒꯤ ꯑꯩꯈꯣꯏ ꯏꯅꯥꯎꯄꯥꯩ ꯃꯄꯥ ꯑꯗꯨꯋꯥꯏꯗꯣ ꯑꯗꯨꯏꯗ ꯅꯪꯅ ꯑꯉꯥꯡ ꯂꯧꯕꯩ ꯂꯥꯛꯄ ꯑꯩꯅ ꯑꯗꯨꯗ ꯍꯜꯂꯛꯄ ꯑꯗꯨ꯭ꯋꯥꯏꯗ ꯊꯦꯡꯅꯔꯝꯃꯦ ꯑꯩꯅ ꯍꯦꯟꯃꯦꯄꯗ ꯅꯪꯁꯨ ꯑꯣꯏꯔꯝ ꯉꯝꯃꯔꯣꯏ ꯑꯗꯨ ꯃꯝꯁꯨ ꯃꯝꯃꯦꯗꯅꯀꯣ ꯅꯪꯅ ꯑꯉꯥꯡꯕꯩ ꯂꯥꯛꯄꯩ ꯇꯥꯏꯃꯤꯡꯗꯣ ꯑꯗꯨꯗ ꯊꯦꯡꯅꯔꯝꯃꯦꯅꯤ ꯑꯗꯨꯗ ꯍꯐꯠꯇ ꯉꯥꯏꯔꯤꯒꯦ ꯑꯩ ꯊꯦꯡꯉꯦ ꯉꯁꯤꯁꯨ ꯑꯗꯨꯝ
ꯑꯣ ꯑꯩꯗꯣ ꯑꯉꯥꯡ ꯂꯧꯕꯗꯤ ꯅꯠꯇꯦꯕꯀꯣ ꯉꯁꯥꯏ ꯆꯤꯡ ꯀꯥꯔꯨꯕꯅꯦ ꯑꯩꯈꯣꯏ ꯆꯤꯡ ꯀꯥꯕ ꯍꯥꯏꯗꯤ ꯑꯁꯣ ꯅꯥꯀꯟꯒꯤ ꯀꯣꯏꯔꯒ ꯀꯥꯕꯗꯣ ꯑꯗꯨꯃꯛ ꯀꯥꯔꯨꯕꯅꯦ ꯀꯥꯔꯒ ꯑꯆꯥꯄꯣꯠ ꯀꯩꯅꯣꯅ ꯀꯩꯅꯣ ꯍꯣꯏꯒꯤ ꯏꯃꯥꯅ ꯃꯔꯨꯞ ꯁꯨꯝ ꯆꯤꯡꯌꯥꯒꯤ ꯃꯔꯨꯞꯇꯨꯒꯤ ꯃꯣꯏ ꯃꯅꯥꯎ ꯃꯄꯥꯗꯨꯅ ꯀꯩꯀꯩ ꯑꯆꯥꯄꯣꯠ ꯂꯩꯕꯤꯔꯦ ꯑꯗꯨꯒ ꯑꯩꯈꯣꯏ ꯃꯈꯩ ꯆꯥꯔꯨꯔꯦ ꯑꯗꯨꯒ ꯑꯃꯨꯛ ꯍꯩꯅꯧ ꯍꯦꯛꯄ ꯑꯣꯏꯅ ꯆꯠꯂꯦ ꯍꯩꯅꯧꯗꯨꯁꯨ ꯃꯨꯟꯕ ꯃꯈꯩ ꯑꯃꯨꯟꯕ ꯃꯈꯩ ꯑꯃꯨꯛ ꯀꯦꯜꯂꯣ ꯌꯥꯗ꯭ꯔꯦ ꯑꯗꯨꯝ ꯍꯜꯂꯦ ꯑꯗꯨꯒ ꯆꯤꯡꯃꯥꯏꯗꯨꯗ ꯇꯨꯁꯤꯜꯂꯤꯅꯤꯅꯦ ꯑꯩꯗꯤ ꯑꯗꯨꯒ ꯈꯨꯠꯀ ꯂꯣꯏ ꯇꯠꯂꯦ ꯍꯧꯖꯤꯛ ꯈꯨꯠ ꯈꯨꯠ ꯈꯔꯇ ꯈꯦꯒꯥꯏꯌꯦꯕꯀꯣ ꯑꯗꯨꯒ ꯅꯤꯡꯅꯕꯕꯨꯗꯤ ꯇꯥꯕꯅ ꯅꯤꯡꯕꯨꯗꯤ ꯀꯩꯁꯨ ꯇꯧꯍꯧꯗ꯭ꯔꯦ ꯑꯗꯨꯒ ꯀꯩꯅꯣ ꯑꯗꯨꯒꯤꯅꯤ ꯄ꯭ꯔꯣꯕꯞ ꯆꯦꯜꯂꯛꯄꯅꯦ ꯑꯩꯁꯦ ꯀꯩꯅꯣ ꯕꯦꯇꯥꯇꯤꯟ ꯀꯩꯀꯩ ꯇꯩꯅꯕꯅ ꯑꯗꯨꯗ ꯑꯣꯏꯔꯒꯅꯤ ꯅꯪꯅ ꯊꯦꯡꯅꯔꯤꯗꯣ
ꯑꯣ ꯃꯃꯦꯅ ꯅꯣꯏꯅ ꯍꯜꯂꯛꯏꯗꯗꯨꯗꯤ
ꯃꯃꯤꯡ ꯉꯁꯥꯏ ꯄꯨꯡ ꯀꯩꯅꯣꯗꯒꯤꯩ ꯆꯠꯄꯅꯦ ꯄꯨꯡ ꯃꯔꯤ ꯃꯔꯤ ꯃꯈꯥꯏꯗꯒꯤ ꯊꯣꯛꯄꯅꯦ ꯑꯗꯨ ꯃꯉꯥ ꯑꯗꯨꯝ ꯇꯥꯔꯦꯗ ꯃꯉꯥꯗ ꯌꯧꯕꯗꯀꯣ ꯃꯉꯥꯗꯒꯤꯩ ꯑꯃꯨꯛ ꯕꯣꯔꯥ ꯍꯧꯕ ꯁꯤꯡꯖꯨ ꯀꯩꯀꯩ ꯇꯧꯔꯒ ꯉꯥꯏꯔ ꯂꯩꯔꯦ ꯉꯥꯏꯔꯒ ꯑꯃꯨꯛ ꯃꯉꯥ ꯃꯈꯥꯏ ꯃꯉꯥꯗꯤ ꯃꯉꯥ ꯃꯤꯅꯤꯠ ꯇꯔꯥꯃꯉꯥ ꯑꯗꯨꯏꯗꯕ ꯃꯥꯜꯂꯦ ꯑꯩꯈꯣꯏꯅ ꯊꯣꯛꯑꯒ ꯆꯠꯄꯗꯣ ꯀꯣ ꯑꯗꯨ ꯂꯝꯕꯤꯗꯤ ꯇꯦꯟꯕꯅꯤꯅ ꯑꯗꯨ ꯌꯥꯝ ꯀꯩꯅꯣꯧ ꯃꯇꯝ ꯌꯥꯝ ꯆꯪꯕꯗꯤ ꯑꯣꯏꯈꯤꯗꯦ ꯅꯪ ꯍꯌꯦꯡ ꯋꯀꯤꯡ ꯆꯠꯇꯣꯏꯔꯥ ꯆꯠꯂꯣꯏꯗꯣꯏꯔꯣ ꯀꯃꯥꯏꯅ ꯇꯧꯕ
ꯑꯌꯨꯛꯇꯗꯤ ꯆꯠꯂꯦ ꯅꯨꯡꯗꯥꯡ ꯋꯥꯏꯔꯝꯗꯗꯤꯅꯦ ꯍꯔꯂꯛꯄꯗꯣ ꯃꯇꯝꯗꯣ ꯍꯦꯛꯇ ꯌꯥꯗꯦꯕ ꯑꯗꯨꯅ ꯐꯔꯛ ꯇꯥꯏ ꯍꯥꯏ ꯉꯝꯗꯦ ꯑꯌꯨꯛꯄꯨꯗꯤ ꯆꯠꯂꯦꯕ ꯉꯁꯤꯁꯨ ꯉ ꯑꯗꯨꯝ ꯆꯠꯂꯦ ꯑꯌꯨꯛꯄꯨꯗꯤ ꯅꯍꯥꯟꯗꯒꯤ ꯑꯗꯨꯝ ꯂꯦꯞꯇꯦ ꯑꯩꯈꯣꯏ ꯑꯍꯨꯝꯕ ꯑꯗꯨꯝ ꯆꯠꯂꯦ ꯉꯁꯤꯁꯨ ꯑꯗꯨꯗꯣ ꯅꯪ ꯇꯥꯏ ꯍꯥꯏꯔꯤꯁꯦ ꯄꯨꯔꯥ ꯎꯗꯩ ꯇꯥꯏꯔꯣ ꯅꯠꯇ꯭ꯔꯒ ꯅꯥꯟꯊꯕꯒꯨꯝꯕ ꯇ ꯑꯣꯏꯔꯣ ꯀꯃꯥꯏꯅ ꯇꯥꯏꯅꯣ ꯍꯥꯏꯁꯤꯕꯣ
ꯑꯣ ꯁꯨꯃꯥꯏꯅ ꯇꯧꯕꯅꯦ ꯈꯤꯇꯪ ꯉꯝꯗꯕ ꯃꯄꯥ ꯑꯃ ꯌꯥꯎꯕꯅꯦꯕꯀꯣ ꯎꯝ ꯎ ꯑꯃꯁꯨ ꯍꯧꯕꯅꯦꯕ ꯑꯗꯨꯒ ꯑꯃꯨꯛ ꯃꯈꯥꯗꯣ ꯂꯩꯖ꯭ꯔꯦꯡꯒꯤ ꯇꯥꯏꯞ ꯇꯧꯕ ꯍꯥꯏꯇꯥꯔꯦꯀꯣ ꯑꯗꯨꯗ ꯑꯩ ꯈꯨꯃꯨꯛꯀꯤ ꯃꯈꯥꯒꯤ ꯈꯨꯗꯥꯗꯣ ꯐꯖꯅ ꯒ꯭ꯔꯤꯞ ꯌꯥꯎꯗꯕꯒꯤ ꯁꯠꯅꯦꯞ ꯆꯠꯄ ꯀꯥꯟꯗ ꯑꯩꯁꯨ ꯁꯞꯄꯣꯔꯠꯇꯣ ꯄꯥꯏꯒꯗꯕꯗꯣ ꯎꯗ ꯄꯥꯏꯒꯗꯕꯗꯨꯣ ꯑꯃꯨꯛ ꯍꯩꯅꯧꯗꯣ ꯍꯩꯅꯧ ꯑꯅꯤ ꯄꯥꯏꯁꯤꯜꯂꯨꯕꯗ ꯑꯗꯨꯗ ꯍꯩꯅꯧ ꯑꯅꯤꯗꯨꯣ ꯄꯥꯏꯔꯤꯉꯩꯗ ꯈꯣꯟꯕ ꯐꯪꯍꯧꯗꯕꯤꯗ ꯖꯔ ꯅꯥꯟꯊꯔꯒ ꯒꯤꯠ ꯂ ꯐꯪꯃꯤꯅꯤꯅ ꯑꯗꯨꯒ ꯑꯩ ꯏꯃꯥꯡꯗ ꯂꯩꯕ ꯏꯅꯥꯎ ꯃꯣꯏ ꯑꯗꯒꯤ ꯃꯨꯡꯁꯦ ꯌꯥꯝ ꯑꯉꯥꯡꯗꯨꯅ ꯅꯣꯛꯑ ꯂꯩꯑꯦ ꯃꯥꯅꯁꯨ ꯍꯥꯏꯅꯤ ꯑꯩꯁꯨ ꯁꯨꯃꯥꯏꯅ ꯇꯧꯕꯁꯦ ꯌꯥꯝ ꯅꯣꯛꯅꯤꯡꯉꯦ ꯑꯗꯨꯒ ꯃꯤ ꯆꯤꯡꯈꯄꯣꯏ ꯐꯕꯨꯗ ꯅꯣꯛꯑꯂꯑꯦꯅ ꯁꯥꯎ ꯁꯥꯎꯅꯤꯡꯉꯝꯕꯅꯤꯅ ꯅ ꯉꯥꯏ ꯑꯩ ꯁꯥꯎꯅꯤꯡꯗꯦ ꯁꯥꯎꯅꯤꯡꯗꯦ ꯀꯩꯝꯇꯕꯨꯗꯤꯇꯩꯕꯨꯗꯤ ꯁꯨꯁꯤꯟꯗꯦꯕꯀꯣ ꯑꯩꯈꯣꯏ ꯈꯤꯇꯪ ꯍꯦꯛ ꯍꯥꯏꯕ ꯈꯔ ꯈꯛꯇꯅꯦ ꯍꯥꯏꯗꯤ ꯎꯗꯨꯗ ꯁꯨꯃꯥꯏꯅ ꯀꯣꯟꯒꯦ ꯇꯧꯔ ꯀꯥꯟꯗ ꯎꯁꯨ ꯀꯣꯜꯍꯧꯗꯕꯤꯗ ꯈꯦꯠꯂ ꯆꯈꯤꯕꯗꯣ ꯑꯗꯨꯅꯦꯕ ꯗꯁꯥꯁꯨ ꯑꯩꯉꯣꯟꯗ ꯑ ꯇꯥꯔꯦ ꯉꯁꯤꯗꯤ
ꯎꯝ ꯑꯗꯨ ꯅꯪ ꯍꯌꯦꯡ ꯀꯩꯅꯣ ꯆꯠꯇꯣꯔꯤꯕ꯭ꯔꯣ ꯑꯗꯨꯗꯤ ꯅꯣꯏ ꯑꯥꯗ ꯑꯌꯨꯛꯇ ꯆꯠꯄꯗꯨ ꯆꯠꯇꯣꯔꯤꯕ꯭ꯔꯥ
ꯆꯠꯇꯣꯔꯤꯅꯦ ꯑꯗꯨꯗꯤ ꯆꯠꯇꯕ ꯌꯥꯗꯕꯅꯤꯅ ꯍꯥꯏꯗꯤ ꯑꯩꯅ ꯇꯥꯛꯄꯗꯤ ꯇꯥꯛꯀꯅꯤ ꯑꯗꯣ ꯏꯁꯥꯅ ꯇꯧꯕ ꯌꯥꯎꯗ꯭ꯔꯒꯁꯨ ꯃꯥꯗꯤ ꯇꯥꯛꯄ ꯇꯥꯛꯄꯗꯣ ꯑꯣꯏꯗꯕꯅꯤꯅ ꯑꯩꯅ ꯇꯥꯛꯄ ꯈꯛꯇꯪ ꯇꯧꯕ ꯌꯥꯕꯅꯤꯅ ꯑꯗꯨꯝ ꯇꯥꯛꯑ ꯇꯧꯔ ꯇꯧꯍꯜꯂꯅꯤ ꯍꯌꯦꯡꯁꯦ ꯈꯪꯗꯦꯅꯦ ꯃꯥꯥꯏ ꯌꯨꯝꯁꯀꯩ ꯆꯠꯁꯦ ꯁꯨꯇꯤ ꯑꯣꯏꯁꯤꯦ ꯍꯥꯏꯔꯛꯇꯣꯔꯤꯕ꯭ꯔꯥ ꯅꯠꯇ꯭ꯔꯒ ꯃꯥ ꯁꯨꯇꯤ ꯑꯣꯏꯁꯤ ꯍꯦꯛꯇ ꯍꯥꯏꯒꯟꯕꯅꯦꯕ ꯈꯤꯇꯪ ꯅꯥꯔꯦ ꯉꯁꯤꯗꯣ ꯑꯩꯅ ꯀꯩꯅꯣꯒꯤ ꯈꯣꯡꯒꯤ ꯁꯔꯨꯛꯇꯣ ꯃꯥꯗꯣ ꯌꯥꯝ ꯏꯁꯇꯤꯞ ꯑꯣꯏꯕ ꯌꯥꯝ ꯐꯥꯖꯤꯟꯕꯗꯨꯒꯤ ꯑꯩꯅ ꯈꯔ ꯍꯥꯞꯈꯤꯕꯅꯦꯕ ꯃꯥꯅꯁꯦ ꯑꯁ ꯉꯁꯤꯗꯤ ꯈꯣꯡꯁꯦ ꯈꯔ ꯊꯤꯡꯒꯥꯏꯔꯦ ꯍꯥꯏꯔꯦ ꯃꯥꯅ ꯉꯥꯏ ꯑꯗꯨ ꯃꯥꯅ ꯇꯧꯈꯤꯕꯅꯗꯣ ꯍꯌꯦꯡ ꯁꯨꯇꯤ ꯑꯣꯏꯗꯣꯏ ꯑꯣꯏꯔꯣꯏꯗ ꯈꯪꯗꯦ ꯑꯗꯨꯃꯥꯏꯅ ꯂꯩ ꯅꯪ ꯍꯌꯦꯡ ꯀꯩꯅꯣ ꯆꯠꯇꯣꯏ ꯅꯠꯇ꯭ꯔꯣ ꯊꯕꯛ ꯆ ꯅꯠꯇ꯭ꯔꯥ
ꯑꯩꯕꯨꯗꯤ ꯑꯗꯨꯝ ꯆꯠꯀꯅꯤ ꯊꯕꯛꯄꯨꯗꯤ
ꯑꯣ ꯉꯁꯥꯏꯒꯤ ꯐꯣꯇꯣꯗꯤ ꯌꯦꯡꯍꯟꯕ꯭ꯔꯥ ꯀꯃꯥꯏꯅ ꯇꯧꯒꯦꯅ
ꯌꯦꯡꯟ ꯌꯦꯡꯍꯟꯗ꯭ꯔꯦ ꯑꯗꯨꯝ ꯌꯦꯡꯍꯟꯗ꯭ꯔꯦ ꯑ ꯍꯦꯛ ꯑꯩꯈꯣꯏꯅ ꯑꯩ ꯁꯤꯗ ꯆꯠꯈꯤꯕꯒ ꯑꯗꯨꯝꯉꯥꯏꯕ ꯍꯧꯔꯝꯕꯗꯒꯤ ꯑꯗꯨꯝ ꯃꯊꯪ ꯃꯊꯪ ꯇꯧꯔꯒ ꯁꯪꯕ ꯃꯇꯝꯗꯗꯤ ꯌꯥꯣ ꯍꯥꯏꯕ ꯑꯗꯨꯝ ꯚꯥꯞ ꯑꯣꯏꯈꯤꯗ꯭ꯔꯦꯕ ꯑꯗꯨꯝ ꯀꯥꯎꯈ꯭ꯔꯦꯕ ꯑꯗꯨꯒꯅꯦ ꯑꯗꯨꯗꯣ ꯁꯟꯗꯦ ꯅꯨꯃꯤꯠꯇ ꯄꯨꯔꯛꯄꯩ ꯋꯥꯔꯤ ꯅꯠꯇꯦ ꯃꯣꯏ ꯀꯥꯡꯕꯨꯗꯣ ꯑꯃ ꯍꯥꯏꯗꯤ ꯑꯩꯈꯣꯏ ꯑꯥꯗ ꯇꯝꯃꯤꯟꯅꯄ ꯀꯥꯡꯒ ꯈꯔ ꯃꯣꯏꯗꯣ ꯑꯗꯨꯝ ꯄꯨꯟꯁꯦ ꯆꯥꯛ ꯆꯥꯅꯁꯦ ꯍꯥꯏꯗꯤ ꯆꯥꯛ ꯆꯥꯅꯁꯦ ꯍꯥꯏꯗꯤ ꯆꯥꯛ ꯆꯔꯥ ꯑꯃ ꯆꯥꯕ ꯌꯥꯕꯅꯤ ꯈꯣꯠꯄꯅꯦ ꯑꯝꯇꯗꯤ ꯄꯨꯟꯕ ꯌꯥꯕꯅꯤ ꯑꯩꯅ ꯁꯨꯝ ꯋꯥꯔꯤ ꯁꯥꯟꯅꯕ ꯃꯣꯏꯗꯣ ꯁꯥꯟꯅꯕꯗꯨꯗ ꯑꯩꯅ ꯑꯗꯨꯕꯨ ꯀꯗꯥꯥꯏꯗ ꯆꯠꯂꯒ ꯀꯗꯥꯏꯗ ꯆꯠꯁꯤꯒꯦ ꯈꯪꯗꯦ ꯈꯣꯠꯇꯦꯅ ꯁꯨꯝ ꯍꯥꯏꯅꯕꯗꯣ ꯑꯗꯨ ꯃꯐꯝꯗꯣ ꯁꯨꯝ ꯂꯩꯇ꯭ꯔꯒꯗꯤ ꯑꯩꯅ ꯑꯗꯨꯝ ꯅꯣꯏꯅ ꯆꯠꯂꯨꯕ ꯃꯐꯝꯗꯣ ꯁꯖꯦꯁ ꯇꯧꯕꯤꯈꯤ ꯃꯉꯣꯟꯗ ꯎꯠꯀꯦ ꯇꯧꯕꯅꯤꯗ ꯍꯟꯗꯛ ꯑꯩꯈꯣꯏ ꯁꯟꯗꯦꯗ ꯑꯩꯈꯣꯏ ꯀꯛꯆꯤꯡ ꯀꯪꯂꯩ ꯂꯩꯕ ꯑꯗꯨꯃ ꯆꯠꯄꯒꯤꯗꯨꯗ ꯂꯥꯛꯑꯣ ꯍꯥꯏꯗꯕꯒꯤ ꯅꯠꯇꯦꯗ ꯃꯣꯏ ꯀꯥꯡꯕꯨ ꯑꯃ ꯃꯣꯏ ꯀꯥꯡꯕꯨ ꯍꯥꯏꯁꯦ ꯑꯩꯁꯨ ꯌꯥꯎꯕꯨꯗꯤ ꯌꯥꯎꯗꯣꯏꯅꯤꯀꯣ ꯃꯣꯏ ꯑꯥꯔ ꯇꯝꯃꯤꯟꯅ ꯄꯨꯟꯁꯦ ꯈꯣꯠꯁꯦ ꯍꯥꯏꯕꯅꯦꯕ ꯃꯣꯏꯗ ꯁꯨꯝ ꯋꯥꯔꯤ ꯁꯥꯟꯅꯕ ꯑꯗꯨꯒꯤ ꯑꯗꯨ ꯃꯐꯝꯗꯨꯗ ꯇꯧꯔꯁꯨ ꯍꯥꯏꯗꯤ ꯁꯨꯝ ꯑꯣꯞꯁꯟꯗꯣ ꯑꯃ ꯄꯤꯕꯤꯒꯦ ꯇꯧꯕꯅꯤꯗ ꯑꯍꯥꯟꯕ ꯍꯥꯏꯕꯕꯨꯗꯤ ꯑꯁꯨꯝ ꯀꯩꯅꯔꯣꯝꯗ ꯇꯔꯨꯕꯨ ꯆꯔꯨ ꯆꯥꯕ ꯑꯣꯏꯅ ꯆꯠꯁꯤ ꯈꯣꯠꯁꯤꯅꯗꯤ ꯍꯥꯏꯕꯅꯦꯕ ꯑꯗ ꯃꯐꯝ ꯁꯨꯝ ꯑꯣꯞꯁꯟꯗꯣ ꯈꯔ ꯄꯤꯕꯤꯕꯩ ꯄꯤꯒꯒꯤ ꯑꯩꯅ ꯑꯗꯨꯝ ꯌꯦꯡꯕꯅꯦ ꯌꯦꯡꯍꯟꯒꯦ ꯇꯧꯕꯅꯤꯗ
ꯑꯣ ꯑꯩꯅ ꯈꯜꯂꯨꯕꯗ ꯅꯪꯅ ꯑꯃꯗꯨ ꯀꯧꯔꯛꯑꯒ ꯑꯩꯈꯣꯏ ꯃꯈꯩꯒ ꯄꯨꯟꯅ ꯍꯧꯖꯤꯛꯀꯤ ꯁꯤꯡꯗꯨꯗ ꯀꯥꯕ ꯆꯠꯄꯒꯤ ꯆꯥꯟꯁ ꯂꯩꯕ꯭ꯔꯥ ꯈꯣꯠꯄ꯭ꯔꯥ ꯑꯗꯨꯒꯤ ꯑꯩꯅ ꯈꯜꯂꯨꯕ ꯍꯥꯏ ꯇꯥꯔꯦꯀꯣ ꯑꯩꯅ ꯈꯜꯂꯨꯁꯤꯅ ꯑꯃꯨꯛ ꯄꯣꯠꯇꯣ ꯅꯪꯁꯨꯨ ꯁꯨꯇꯤ ꯐꯪꯉꯒꯗꯤ ꯃꯥ ꯂꯥꯛꯑꯗꯤ ꯁꯨꯇꯤ ꯐꯪꯗꯣꯏꯅꯤꯗꯕꯀꯣꯅ ꯑꯅꯤ ꯂꯥꯛꯑꯒꯗꯤ ꯑꯗꯨꯃꯥꯏꯅ ꯈꯜꯂꯨꯕ ꯍꯥꯏꯗꯤ ꯅꯇꯣ ꯉꯇ ꯂꯥꯛꯄꯗꯣ ꯍꯌꯦꯡ ꯁꯨꯇꯤ ꯂꯧꯕ ꯅꯨꯡꯉꯥꯏꯇ꯭ꯔꯗꯤ ꯍꯥꯏꯕꯒꯤꯅꯦ ꯑꯩꯅ ꯎꯝ ꯑꯗꯨ ꯑꯁꯨꯝ ꯀꯩꯅꯣꯒꯤ ꯆꯤꯡꯀꯂꯑ ꯃꯣꯇꯤ ꯀꯩꯀꯩ ꯂꯩꯕꯗꯨ ꯀꯥꯕꯩꯗꯨꯕꯨꯗꯤ ꯃꯣꯏ ꯀꯧꯗ꯭ꯔꯁꯨ ꯌꯥꯏꯗ ꯑꯗꯨꯒꯤꯕꯨꯗꯤ ꯑꯌꯨꯛꯇ ꯀꯥꯔꯒ ꯑꯗꯨꯝ ꯉꯟꯇꯥ ꯍꯜꯂꯛꯇꯣꯏꯅꯤꯅꯀꯣ ꯀꯩꯁꯨ ꯀꯨꯏꯕ ꯊꯕꯛ ꯅꯠꯇꯦꯗꯅꯀꯣ ꯑꯗꯨꯃꯗꯤ ꯍꯧꯖꯤꯛꯀꯤ ꯑꯃꯗꯗꯤ ꯑꯃꯨꯛ ꯑꯗꯨꯝ ꯀꯥꯏꯊꯣꯛꯇ ꯌꯥꯔꯔꯣꯏꯕ ꯀꯩꯒꯤꯅꯣ ꯍꯥꯏꯔ ꯆꯥꯕ ꯊꯛꯄ ꯌꯥꯎꯔꯛꯑꯒꯗꯤ ꯑꯗꯨꯝ ꯍꯥꯏꯗꯤ ꯑꯥꯗ ꯀꯩꯀꯩ ꯁꯤꯟꯕ ꯂꯥꯟꯕ ꯈꯣꯠꯄ ꯇꯧ ꯇꯧ ꯇꯥꯔꯒꯗꯤ ꯑꯗꯨꯝ ꯈꯔꯗꯤ ꯀꯨꯏꯔꯅꯦꯕ ꯌꯥꯝꯗ꯭ꯔꯕꯗ ꯄꯨꯡ ꯇꯔꯥꯃꯥꯊꯣꯏ ꯇꯔꯥꯃꯥꯏ ꯇꯔꯥꯃꯥꯊꯣꯏꯗ ꯑꯗꯨꯝ ꯍꯜꯂꯛꯑꯅꯤ ꯈꯔ ꯉꯟꯅ ꯆꯠꯂꯒꯁꯨꯀꯣ ꯍꯣꯏ ꯅꯣꯏ ꯃꯌꯥꯝ ꯆꯠꯂꯕꯨꯗꯤ ꯅꯨꯡꯉꯥꯏꯅꯤ ꯑꯗꯨꯝ ꯍꯣꯏ ꯌꯦꯡꯊꯣꯛꯕ ꯑꯗꯨꯃꯥꯏꯅ
ꯑꯗꯣ ꯈꯪꯗꯗ ꯑꯗꯨꯝ ꯃꯣꯏ ꯊꯕꯛ ꯇꯧꯅꯕ ꯀꯥꯡꯕꯨ ꯉꯥꯛꯇꯅꯤꯗꯅꯦ ꯑꯃꯅ ꯑꯃꯨꯛ ꯐꯪꯉ ꯑꯃꯅ ꯑꯃꯨꯛ ꯐꯪꯉꯣꯏ ꯑꯗꯒꯤ ꯈꯪꯗꯦ ꯑꯗꯨꯝ ꯅꯨꯃꯤꯠ ꯑꯃ ꯂꯦꯞꯄꯗ ꯋꯥꯅ ꯍꯦꯛꯇ ꯊꯣꯛꯄꯗꯣ ꯑꯗꯨꯝ ꯇꯧꯗꯣꯔꯕꯅꯦ ꯑꯩꯅ ꯈꯟꯕꯗ ꯍꯥꯏꯗꯤ ꯍꯧꯖꯤꯛ ꯂꯦꯝꯃꯛꯒ ꯂꯩꯕ ꯑꯝꯇ ꯂꯩ ꯂꯦꯝꯃꯒ ꯂꯩꯕ ꯍꯥꯏꯕꯗꯤ ꯃꯤꯒꯤꯗ ꯊꯕꯛ ꯑꯃ ꯇꯧꯔꯒ ꯅ ꯃꯁꯥꯒꯤ ꯑꯃ ꯍꯥꯡꯉꯒ ꯂꯩꯇꯕ ꯃꯤꯗꯨ ꯌꯥꯎ ꯅꯠꯇ꯭ꯔꯕ ꯂꯣꯏꯅꯃꯛ ꯃꯥꯏ ꯃꯥꯏ ꯑꯃꯉꯝ ꯂꯣꯏ ꯇꯧꯅꯕꯅꯕꯅꯤꯅ ꯅꯣꯡꯃ ꯂꯦꯞꯊꯣꯛꯆꯦ ꯍꯥꯏꯕꯗ ꯉꯁꯤꯅ ꯑꯃ ꯁꯪꯉꯦ ꯍꯌꯦꯡ ꯑꯃ ꯁꯪꯒꯦ ꯇꯧꯕꯗꯣ ꯑꯗꯨꯒꯤ ꯊꯕꯛꯇꯣ ꯇꯥ ꯌꯥꯝ ꯃꯥꯜꯂꯦ ꯃꯣꯏꯗꯣ ꯃꯣꯏ ꯋꯥꯔꯤꯒꯤꯗꯣ ꯑꯗꯨ ꯑꯗꯨ ꯈꯪꯗꯦ ꯌꯦꯡꯖꯔꯅꯤ ꯑꯣ ꯁꯨꯝ ꯃꯣꯏꯅ ꯃꯐꯝꯗꯣ ꯑꯁ ꯀꯥꯏ ꯆꯠꯁꯤꯒꯦ ꯈꯪꯗꯦ ꯈꯣꯠꯇꯦ ꯍꯥꯏꯔꯒꯗꯤ ꯑꯩꯅ ꯑꯗꯨꯝ ꯑꯗꯨꯗꯨꯁꯨ ꯀꯣ ꯑꯦ ꯁꯤꯗ ꯁꯨꯃꯥꯏꯅ ꯍꯧꯖꯤꯛꯀꯥꯟ ꯌꯥꯝ ꯆꯠꯅꯕꯅꯦꯅ ꯑꯗꯨꯃꯥꯏꯅ ꯀꯣ ꯍꯥꯏꯕꯤꯁꯤꯔꯥ ꯈꯟꯕꯅꯤꯗ ꯑꯗꯨꯝ ꯌꯦꯡꯖꯔꯅꯤ ꯑꯣꯏꯅꯕ ꯁꯤꯟꯕꯗꯨꯗꯤ ꯃꯣꯏ ꯃꯊꯧꯅꯤ ꯑꯩꯕꯨꯗꯤ ꯊꯣꯏꯅ ꯌꯥꯎꯕ ꯅꯠꯇꯦꯕ ꯖꯁ ꯑꯩꯁꯨ ꯃꯥꯒꯤꯗ ꯆꯠꯂꯨꯏ ꯍꯥꯏꯕꯒꯤ ꯑꯗꯨꯝ ꯌꯥꯎꯗꯣꯔꯤꯕ ꯍꯥꯏꯗꯨꯅꯦꯕ
ꯍꯣꯏ ꯑꯗꯨꯕꯨꯗꯤ ꯆꯨꯝꯕꯦ ꯎꯝ ꯑꯗ ꯅꯣꯏ ꯅꯃꯥꯟꯅꯕ ꯑꯇꯩꯗꯤ ꯂꯣꯏꯅ ꯍꯥꯡꯈ꯭ꯔꯅꯤꯀꯣ ꯑꯗꯨꯃꯥꯏꯅ ꯅꯨꯡꯗꯤ ꯅꯨꯡꯉꯥꯏꯔꯝꯕꯅꯤ ꯃꯣꯏꯁꯨ ꯄꯩꯁꯥ ꯀꯩꯀꯩ ꯇꯥꯍꯟꯕ ꯍꯧꯔꯕꯅꯤꯅꯀꯣ ꯃꯍꯩ ꯆꯥꯕ ꯍꯧꯔꯦꯕ ꯇꯝꯕꯨ ꯃꯌꯥꯝꯗꯣ ꯐꯕꯨꯗꯤ ꯐꯩ ꯎꯝ ꯅꯨꯄꯤꯁꯨ ꯑꯅꯝꯕꯗ ꯂꯣꯏ ꯊꯤꯒꯦ ꯍꯥꯏꯔꯛꯑꯅꯤ ꯑꯅꯝꯕꯁꯨ ꯊꯤꯕꯁꯨ ꯐꯅꯌꯥꯝ ꯌꯥꯎꯅꯔꯕꯅꯤ ꯅꯣꯏꯒꯤꯗꯤ ꯔꯤꯝꯁꯀꯤ ꯑꯣꯏꯔꯣ ꯑꯗꯒꯤ ꯁꯣꯝ ꯅꯥꯀꯟꯒꯤ ꯑꯣꯏꯔꯣ ꯀꯃꯥꯏ ꯀꯃꯥꯏꯅ ꯇꯧꯒꯦ ꯅꯣꯏ ꯑꯗꯨꯝꯕꯨ ꯄꯥꯎ ꯐꯥꯎꯅꯕ꯭ꯔꯣ ꯃꯣꯏ ꯑꯇꯩꯗꯤ ꯀꯃꯥꯏꯅ ꯇꯧꯒꯦ ꯍꯧꯖꯤꯛꯀꯥꯟ
ꯑꯇꯩ ꯍꯥꯏꯁꯦ ꯍꯣꯏ ꯑꯩꯅ ꯊꯕꯛ ꯌꯥꯎꯕ ꯃꯐꯝꯗꯨꯗꯤ ꯃꯥꯗꯤ ꯃꯤ ꯋꯥꯔꯤ ꯁꯥꯟꯅꯕ ꯌꯥꯝ ꯇꯟꯗꯦꯕ ꯅꯨꯄꯤ ꯑꯣꯏꯒꯦꯔꯥ ꯅꯨꯄꯥ ꯑꯣꯏꯒꯦꯔꯥ ꯑꯉꯥꯡ ꯑꯣꯏꯒꯦꯔꯥ ꯑꯗꯨꯝ ꯈꯪꯗꯦ ꯄꯥꯎ ꯌꯥꯝ ꯐꯥꯎꯅꯕ ꯀꯜꯂꯦꯕ ꯃꯥꯗꯤ ꯐꯣꯟꯁꯦ ꯑꯗꯨꯝ ꯍꯥꯏꯗꯤ ꯍꯦꯛ ꯍꯥꯡꯕꯒ ꯑꯗꯨꯝ ꯑꯦ ꯐꯨꯝ ꯃꯤ ꯑꯃꯗ ꯐꯣꯟ ꯇꯧꯍꯧꯒꯦꯒ ꯍꯥꯏꯅ ꯑꯗꯨꯃꯥꯏꯅ ꯇꯧꯕꯗꯨ ꯑꯣꯏꯌꯦ ꯃꯥꯗ ꯑꯩꯅ ꯑꯃꯨꯛ ꯌꯥꯝ ꯇꯟꯕ ꯐꯣꯟ ꯇꯧꯕꯁꯦ ꯌꯥꯝ ꯇꯟꯖꯩꯑꯕ ꯑꯁꯪꯕꯒꯤꯁꯨ ꯑꯗꯨꯅ ꯀꯜꯂꯒꯁꯨ ꯃꯥꯅ ꯑꯗꯨꯝ ꯋꯥꯔꯤꯗꯣ ꯁꯥꯟꯅꯔ ꯂꯩꯔꯝꯃꯤꯅ ꯀꯅꯥ ꯀꯅꯥ ꯂꯩꯒꯦ ꯍꯪꯛꯄ ꯑꯦ ꯁꯤ ꯁꯤ ꯂꯩ ꯍꯥꯏꯔꯛꯑꯅꯤ ꯑꯗꯩꯗꯤ ꯑꯗꯨꯗꯤ ꯄꯥꯏꯍꯜꯂꯣꯑꯣ ꯍꯥꯏꯔꯒ ꯅꯝꯐꯨꯗ ꯁꯥꯗ ꯌꯥꯗꯕꯒꯤ ꯑꯗꯨꯝ ꯈꯔ ꯁꯥꯈꯤꯕ ꯑꯗꯨꯃꯥꯏꯅ ꯇꯧꯔꯒ ꯁꯥꯟꯅꯕ ꯍꯥꯏꯕꯅꯤꯗ ꯊꯑꯣꯏꯅ ꯑꯩꯅꯒ ꯇꯧꯔꯨꯕ ꯈꯣꯠꯄꯗꯤ ꯀꯌꯥ ꯂꯩꯇꯦ ꯑꯗꯨꯒ ꯊꯣꯏ ꯃꯦꯁꯦꯁꯀꯨꯝꯕꯗꯤ ꯑꯗꯨꯝ ꯄꯥꯝꯖꯕ ꯀꯩꯅꯣꯝ ꯀꯩꯅꯣꯝ ꯍꯥꯏꯅꯔꯛꯄꯗ ꯍꯪꯉꯛꯄꯗꯕꯨꯗꯤ ꯑꯗꯨꯝ ꯋꯥꯔꯤ ꯁꯥꯟꯅꯩꯀꯣ ꯑꯗꯨꯒ ꯇꯑꯣꯏꯅ ꯐꯣꯟ ꯇꯧꯕ ꯍꯥꯏꯗꯨꯗꯤ ꯑꯩꯒꯤ ꯑꯣꯏꯅ ꯀꯌꯥ ꯇꯧꯗꯦ ꯑꯗꯨꯒ ꯃꯥꯅ ꯃꯉꯣꯟꯗ ꯇꯧꯔꯛꯄ ꯃꯇꯝꯗ ꯑꯩꯒꯁꯨ ꯈꯪꯅꯕ ꯃꯤꯕꯨꯗꯤ ꯂꯣꯏ ꯑꯣꯏꯕꯅꯤꯅ ꯑꯗꯨ ꯑꯗꯨ ꯂꯩꯔꯦ ꯍꯥꯏꯔꯒ ꯉꯥꯏꯍꯥꯛ ꯁꯥꯟꯅꯕꯗꯣ ꯑꯗꯨꯃꯥꯏꯅ ꯁꯥꯟꯅꯕ ꯈꯛꯇꯅꯤꯗ ꯑꯗꯨ ꯌꯥꯝ ꯀꯟꯅ ꯑꯗꯨꯃꯥꯏꯅꯗꯤ ꯇꯧꯗꯦ ꯑꯩꯒꯤ ꯑꯣꯏꯅꯗꯤ ꯑꯗꯣ ꯉꯁꯤꯗꯤ ꯍꯣꯏ ꯆꯤꯡꯕꯨꯗꯤ ꯀꯥꯔꯣꯏ ꯍꯥꯏꯔꯦ ꯅꯨꯡꯗꯥꯡ ꯋꯥꯏꯔꯝꯕꯨꯗꯤ ꯅꯨꯡꯗꯥꯡ ꯋꯥꯏꯔꯝ ꯌꯧꯗ꯭ꯔꯤꯉꯩꯒꯤ ꯇꯥꯂꯛ
ꯃꯇꯝꯁꯤ ꯈꯤꯇꯪ ꯊꯦꯡꯖꯤꯜꯂꯛꯑꯦꯕꯀꯣ ꯎꯝ ꯊꯝꯃꯦ ꯊꯝꯃꯦ